꯭ꯔꯣ ꯇꯥꯕ꯭ꯔꯣ
ꯇꯥꯏꯌꯦ ꯇꯥꯏꯌꯦ
ꯍꯥꯥ
ꯇꯥꯏ
ꯆꯁꯥꯔꯔꯕꯎ
ꯆꯥꯛ ꯆꯥꯔꯤ ꯁꯗꯤ ꯆꯥꯕꯤꯔꯣꯕꯨꯣ
ꯀꯔꯤ ꯃꯊꯦꯅꯣ
ꯑꯛꯅꯁꯤ ꯑꯩꯈꯣꯏ ꯀꯅꯦꯕ ꯃꯃꯤꯡꯗꯣ ꯀꯥꯎ ꯎꯊꯣꯛꯈ꯭ꯔꯦ
ꯅꯪ ꯁꯥꯔꯁꯤꯗꯤ ꯆꯥꯗ꯭ꯔꯣ
ꯑꯧ ꯆꯥꯗꯦ ꯑꯩ ꯊꯣꯛꯇꯦ ꯉꯁꯤ ꯑꯗꯨꯏꯒꯤ ꯊꯣꯛꯅꯤꯡꯗꯕ ꯊꯦꯡꯅ ꯍꯧꯒꯠꯂꯦꯅ ꯉꯁꯥꯏ ꯑꯩꯉꯣꯟꯗ ꯀꯣꯜ ꯇꯧꯔꯛꯄꯗꯨꯗꯤ ꯍꯧꯒꯠꯄꯗ ꯉꯥꯏꯔꯦ ꯑꯗꯨꯗꯣ ꯆꯠꯅꯤꯡꯗꯕ ꯑꯩꯁꯨꯅꯦꯅ
ꯎ ꯁꯛꯁꯗꯦ ꯍꯥꯏ
ꯅꯣꯛ ꯂꯣꯏ ꯆꯠꯅꯈ꯭ꯔꯦ ꯑꯩꯁꯨ ꯆꯠꯂꯦ ꯒꯨꯅꯤꯒꯣꯟꯁꯨ ꯆꯠꯂꯦ ꯇꯤꯁꯨ ꯆꯠꯂꯦ ꯌꯦꯡꯉꯣ
ꯄꯥꯎ ꯌꯥꯝ ꯇꯥꯏꯌꯦ ꯅꯪꯒꯤ ꯄꯥꯎ ꯌꯥꯝ ꯇꯥꯏꯌꯦ ꯀꯥꯡꯁꯨ ꯌꯥꯝ ꯆꯤꯛꯑꯦ ꯍꯥꯏꯅ ꯄꯥꯎ ꯌꯥꯝ ꯇꯥꯏꯑ ꯇꯨꯝꯕꯗ
ꯀꯥꯡꯈꯟꯟ ꯊꯥꯞꯇ꯭ꯔꯦꯕꯇꯣꯝꯅꯤꯗꯣ ꯀꯅꯥꯗꯣ
ꯑꯆꯥ
ꯀꯩ ꯃꯆꯤꯟꯖꯥꯛ ꯇꯔꯨꯛ
ꯑꯁ
ꯔꯤ ꯃꯊꯦꯜ ꯆꯥꯔꯦ
ꯑꯩ ꯃꯊꯦꯜꯖ ꯀꯩꯕ ꯑꯣ ꯀꯥꯎꯒꯦ ꯑꯁꯤꯟꯕ ꯍꯩꯗꯣ ꯀꯃꯥꯏ ꯍꯥꯏꯒꯦ
ꯑꯁꯤꯟꯕ ꯑꯁ ꯑꯁꯤꯟ ꯇꯣꯃꯦꯇꯣꯁꯦ ꯐ꯭ꯔꯨꯏꯠꯔꯣ ꯚꯤꯖꯤꯇꯦꯕꯜꯗꯣ ꯈꯪꯗꯦꯅꯦ
ꯃꯃꯤꯡꯗꯣ ꯀꯩ ꯀꯧꯒꯦ
ꯈꯥꯃꯦꯟ ꯅꯠꯇ꯭ꯔꯣ ꯑꯁ ꯈꯥꯃꯦꯟꯐꯥꯎ ꯀꯥꯎꯔꯕꯣ ꯂꯣꯏꯗꯒ
ꯌꯥꯗ꯭ꯔꯦ ꯀꯣꯛꯁꯦ ꯌꯥꯗ꯭ꯔꯦ ꯇꯨꯝꯅꯤꯡꯕꯒꯤ ꯀꯣꯛꯁꯦ
ꯅꯣꯏ ꯌꯦꯡꯕ ꯊꯣꯛꯂꯛꯀꯦꯔꯣ
ꯍꯣ ꯅꯪ ꯊꯣꯛꯂꯑꯣ ꯍꯥꯏꯗ
ꯂꯥꯛꯑꯣꯅ ꯏ ꯊꯣꯔꯛꯀꯤꯔꯣ ꯍꯪꯉꯛ ꯋꯥꯅꯤ ꯃꯤ ꯈꯔꯗꯤ ꯊꯣꯔꯛꯑꯔꯣꯏꯗꯅ ꯑꯗꯨꯒꯤꯅꯤꯗ
ꯌꯥꯝꯅ ꯊꯣꯛꯍꯟꯅꯤꯡꯗꯕ ꯃꯥꯜꯂꯦ
ꯑꯁ
ꯅꯨꯡꯉꯥꯏ ꯑꯩ ꯊꯃꯣꯏ ꯅꯨꯡꯉꯥꯏꯇꯦꯀꯣ
ꯑꯣꯔꯥ ꯀꯤꯂꯣ ꯍꯥ ꯍꯥꯡꯅꯒ ꯗꯅꯤꯌꯥ ꯊꯔꯛꯑ ꯂꯔꯦ ꯑꯩꯈꯣꯏ ꯈꯥꯎꯅꯗꯤ ꯊꯣꯔꯛꯀꯦꯔꯣ
ꯈꯪꯗꯦ ꯃꯥ ꯊꯣꯛꯂꯛꯀꯦ ꯍꯥꯏ ꯑꯃꯨꯛ ꯊꯣꯛꯂꯛꯀꯣ ꯑꯩꯒꯤ ꯍꯥꯏ ꯒ꯭ꯌꯥꯟ ꯇꯥꯗꯦ ꯑꯗꯨ ꯃꯤꯁꯨ ꯉꯥꯏꯌꯣ ꯀꯩꯀꯩ ꯆꯥꯅꯉꯥꯏ ꯂꯩꯒꯦꯅꯣ ꯌꯨꯝꯗ
ꯅꯉꯣꯟꯗ ꯃꯤ ꯃꯤ ꯅꯠꯇꯕ ꯑꯃꯗꯣ ꯔꯦꯠꯇꯣ ꯃꯤꯡꯗꯣ ꯀꯩꯗ ꯑꯗꯨ ꯈꯠꯅꯦ ꯑꯥ ꯈꯔꯦꯅꯤꯗꯣ
ꯍꯥꯎꯗꯗꯣ ꯑꯗꯨꯗꯤ ꯑ ꯑꯍꯥꯎ ꯑꯍꯥꯎꯕ ꯂꯩꯌꯣ ꯆꯥꯁꯦ
ꯂꯩꯇꯦ ꯏ ꯊꯥꯎꯕꯗꯅ ꯑꯗꯨꯗꯤ
ꯁ ꯑꯩ ꯀꯣꯐꯤ ꯊꯥꯛꯛꯇꯦ ꯀꯣꯛ ꯉꯥꯎꯋꯤ ꯍꯦꯟꯅ ꯊꯛꯑꯗꯤ ꯀꯣꯛ ꯉꯥꯎ ꯍ ꯇꯨꯝꯃꯅꯤ
ꯄꯣꯠ ꯀꯔꯖꯦ ꯉ ꯉꯥꯛꯇꯅꯦ ꯐ ꯂꯩꯇ꯭ꯔꯦ
ꯄꯥꯒꯦ ꯍꯣꯏ ꯅꯣꯏꯗꯤ ꯀꯩ ꯃꯊꯦꯜ ꯆꯥꯒꯦ
ꯍꯧꯒꯔꯤ
ꯑꯁ ꯑꯤꯁꯨ ꯌꯥꯝ ꯆꯥꯈ꯭ꯔꯦꯗ
ꯎꯄ ꯂꯩꯇꯦ ꯂꯨꯄ ꯂꯩꯇꯦ ꯋꯦꯗꯔ ꯃꯇꯥꯁꯤꯗ ꯁꯧꯒꯔꯤꯒ ꯆꯥꯔꯒ ꯄꯨꯨꯝꯕ ꯌꯥꯔꯔꯣꯏ ꯁꯧꯔꯤꯁꯤꯦ ꯅꯤꯛꯄ ꯍꯧꯔꯛꯑꯅꯤ ꯍꯧꯖꯤꯛ
ꯋꯦꯗꯔꯁꯤꯗꯤ ꯁꯒꯜꯒꯤ ꯋꯦꯗꯔ ꯅꯠꯇꯦꯍꯦ ꯉꯁꯤꯒꯤꯗꯤ
ꯑꯗꯨꯅꯦ ꯑꯗꯨꯅꯦ
ꯎꯝ
ꯀꯅꯥ ꯀꯅꯥꯒ ꯒ꯭ꯔꯨꯞꯇꯅ ꯑꯍꯥꯎꯕ ꯌꯦꯟꯁꯥꯡꯇ ꯐꯦꯛ ꯇꯧꯕ ꯀꯥꯡꯕꯨ ꯈꯔ ꯂꯩꯅꯦ
ꯂꯩꯌꯦꯦ ꯂꯩꯌꯦꯦ
ꯎꯅꯅꯥꯟꯁꯨꯣ
ꯅꯣꯏ ꯁꯧꯒ꯭ꯔꯤ ꯉꯥꯛꯛꯇ ꯅꯣꯏꯅꯦ ꯆꯥꯕ ꯑꯇꯩ
ꯎꯝ ꯑꯇꯩ ꯑꯩ ꯁꯦꯝꯗꯦ ꯁꯧꯒ꯭ꯔꯤꯒ ꯑꯥ ꯊꯥꯡꯖꯤꯡ ꯊꯥꯡꯖꯤꯡꯒꯤ ꯃꯔ ꯃꯔꯣꯛ ꯃꯦꯠꯄ
ꯑꯠꯆꯥ ꯆꯪꯕ꯭ꯔꯣ ꯑꯗꯨꯃꯥꯏꯅ ꯁꯥꯔꯒ
ꯆꯪꯗꯦ
ꯍ ꯅꯪꯒꯤꯁꯦ ꯍꯣꯔꯦꯟ ꯉꯥꯏꯕꯅꯤꯅꯦꯀꯣ ꯅꯪꯁꯨ
ꯍꯣꯔꯦꯟ ꯉꯥꯏꯕ ꯑꯈꯩ ꯑꯆꯥꯄꯣ ꯂꯩꯒꯦ
ꯁꯣꯔꯦꯟ ꯁꯤꯡꯖꯨ ꯆꯥꯒꯗꯧꯕ ꯂꯩꯁꯤꯗꯤ ꯁꯤꯡꯖꯨ ꯆꯥꯔꯅꯤ
ꯆꯥꯅꯤꯡꯗ꯭ꯔꯥ ꯇꯔꯦꯠꯅꯦ
ꯑꯗꯨ ꯆꯥꯛꯉꯧꯕꯁꯨ ꯐꯥꯎꯋꯦꯅ ꯅꯥ
ꯀꯅꯥ ꯉꯧꯒꯤꯔꯣ ꯊꯥꯡꯅꯨꯡ ꯂꯥꯛꯑꯣꯏ ꯍꯥꯏꯗꯤꯦ ꯀꯅꯥ ꯉꯧꯅꯤ
ꯎꯥ ꯎ ꯃꯤꯡ ꯄꯟꯅꯣ ꯁꯤꯁꯦꯇꯅꯤ ꯈꯪꯗꯦ ꯃꯥ ꯂꯥꯛ ꯃꯤꯡ ꯄꯟꯒꯅꯨ ꯍꯥꯏꯕ
ꯑꯣ ꯈꯥꯎꯅꯥꯗꯣ
ꯈꯕ ꯑꯗꯨ ꯑꯗꯨꯁꯨ ꯎꯆꯦꯛꯛꯇꯣ ꯍꯥꯏ ꯎꯆꯦꯛ ꯎꯆꯦꯛ
ꯎꯝ ꯑꯦ ꯈꯧꯅꯥ ꯑꯩꯗꯤ ꯆꯤ ꯈꯧꯅꯥ ꯑꯗꯨꯝ ꯍꯥꯏꯗ ꯃꯤꯡ ꯅꯠꯇꯦꯅ
ꯃꯤ ꯑꯣꯏ ꯃꯤ ꯑꯇꯩꯒꯤ ꯃꯤꯡꯅꯤ ꯍꯥꯏꯅ ꯂꯧꯈꯤꯅꯤ
ꯁꯧꯒꯔꯤꯒꯤ ꯃꯤꯡꯅꯤ ꯑꯗꯨꯗꯤ
ꯑ ꯐꯣꯟ
ꯀꯩꯅꯩꯅꯣ ꯅꯪꯒꯤ ꯅꯪꯒꯤ ꯅꯈꯣꯟ ꯌꯥꯝ ꯁꯣꯜꯂꯦꯗ ꯏꯟꯇꯤ ꯑꯩꯈꯣꯏꯒꯤꯗꯤ ꯅꯠꯇꯦ ꯅꯠꯇꯦ ꯏꯟꯇꯤ ꯈꯣꯏꯗꯤ ꯑꯗꯨꯝ ꯅꯣꯔꯃꯦꯜꯗ ꯑ ꯉꯥꯡ ꯑꯃꯗ ꯀꯜꯂꯦꯕ ꯁꯥꯎꯟꯗꯣ
ꯑꯆꯥ ꯍꯧꯖꯤꯛꯇꯤ ꯀꯃꯥꯏꯅ ꯇꯧꯒꯦ ꯀꯜꯂꯕꯣ
ꯎꯝ ꯅꯪꯒꯤ ꯃꯈꯣꯟ ꯌꯥꯝ ꯁꯣꯂꯦꯗ
ꯀꯟꯅ ꯉꯥꯡꯉꯗꯤ ꯂꯣꯏꯅ ꯇꯥꯈ꯭ꯔꯅꯤꯅꯤ ꯂꯣꯏꯅꯃꯛ
ꯆꯨꯝꯅꯤ ꯆꯨꯝꯅꯤ
ꯑꯗꯨꯏꯅꯦ ꯇꯥꯗ꯭ꯔꯁꯨ ꯅꯝꯐꯨ ꯇꯥꯅꯉꯥꯏ ꯇꯧꯔꯣ ꯍꯟꯗꯛꯁꯦ ꯆꯨꯖꯥꯛꯀꯤ ꯃꯇꯝꯗꯤ ꯂꯣꯏꯕ ꯍꯧꯔꯅꯤꯀꯣ
ꯆꯨꯖꯥꯛ ꯆꯨꯖꯥꯛ ꯆꯨꯖꯥꯛ ꯀꯩꯅꯣ
ꯆꯨꯖꯥꯛ ꯍꯥꯏꯕꯗꯤ ꯀꯣꯔ
ꯑꯧ ꯑꯧ ꯃꯇꯝꯅꯤꯅ ꯀꯩꯅꯣ ꯍꯟꯗꯛ ꯍꯣꯏ ꯂꯣꯏꯗꯤ ꯂꯣꯏꯔꯥꯛꯈ꯭ꯔꯅꯤ ꯃꯨꯟꯕ ꯍꯧꯈ꯭ꯔꯦꯕꯥ ꯆꯥꯕꯗꯣ
ꯎꯝ
ꯑꯗꯨ ꯃꯇꯝ ꯁꯨꯔꯛꯈ꯭ꯔꯦꯕ
ꯑ
ꯅꯪꯖꯅꯤꯡꯕ꯭ꯔꯣꯅꯦ
ꯍꯣꯏ
ꯑ
ꯅꯣꯏ ꯅꯪ ꯆꯥꯅꯤꯡꯗꯕ꯭ꯔꯣ ꯆꯨꯖꯥ
ꯌꯥꯝ ꯆꯥꯅꯤꯡꯗꯦꯗ ꯍꯣꯏ ꯅꯣꯐꯠꯇꯧꯗꯤ ꯆꯥꯕ ꯌꯥꯏ ꯅꯤꯇꯤꯗꯤ ꯆꯥꯅꯤꯡꯗꯦ ꯑꯗꯨꯕꯨ ꯊꯨꯝꯕꯗꯨꯣ ꯁ꯭ꯋꯤꯆ ꯀꯣꯔꯅꯣ ꯑꯗꯨꯗꯤ ꯌꯥꯏ ꯑꯗꯨꯒ ꯑꯇꯩ ꯅꯠꯇꯕ ꯃꯍꯥꯎꯁꯨ ꯂꯩꯇꯕ ꯌꯥꯝ ꯊꯥꯕꯗꯣ
ꯑꯥ ꯑꯥ
ꯑꯗꯨꯗꯤ ꯇꯠꯂꯦ
ꯍꯣꯏ ꯑꯩꯁꯨ ꯑꯗꯨꯗꯤ ꯇꯜꯂꯦ ꯑꯗꯨ ꯊꯨꯝꯕꯗꯣ ꯄꯥꯝꯃꯦ
ꯃꯅ
ꯑ ꯊꯥꯏꯅꯗꯤꯀꯣ ꯆꯨꯖꯥꯛꯁꯨ ꯊꯨꯝꯕ ꯌꯥꯝ ꯂꯩꯕꯅꯦ
ꯑꯗꯨꯁꯨ ꯃꯥꯒꯤ ꯃꯊꯦꯜ ꯃꯊꯦꯜꯂꯏꯅ ꯁ꯭ꯋꯤꯠ ꯀꯣꯔꯟ ꯂꯩꯌꯦ ꯑꯗꯨꯗꯨ ꯁ꯭ꯋꯤꯠ ꯀꯣꯔꯗꯤ ꯑꯗꯨꯝ ꯊꯨꯝꯕꯅꯦ ꯃꯍꯤꯁꯨ ꯌꯥꯝꯃꯅꯦ
ꯍꯣꯏ ꯑꯗꯨꯒ꯭ ꯁ꯭ꯋꯤꯠ ꯀꯣꯔꯟ ꯅꯠꯇꯕ ꯑꯇꯩꯁꯨ ꯊꯨꯝꯕꯁꯨ ꯂꯩꯕꯅꯦ
ꯍꯣꯏ ꯂꯩꯗ ꯂꯩ ꯑꯗꯨꯕꯨ ꯑꯇꯩꯗꯤ ꯌꯥꯝ ꯊꯨꯝꯗꯕꯅꯦ ꯑꯗꯨꯒ ꯊꯥꯕꯅꯦ
ꯍꯣꯏ ꯑꯁ ꯃꯀꯨ ꯀꯟꯕ ꯖꯥꯠꯇꯣ ꯑꯁ ꯍꯥꯎꯇꯦ ꯑꯗꯨꯒ ꯑꯩꯒꯤ ꯆꯨꯖꯥꯀꯤꯗꯣꯁꯥꯅꯤ
ꯑꯗꯨꯒ ꯏꯪꯕ ꯀꯥꯟꯗ ꯆꯥꯕ ꯌꯥꯔꯕꯁꯨ ꯂꯩꯕꯅꯤꯅ ꯀꯅꯟꯒꯤ
ꯑꯣꯕꯣ ꯍ
ꯑꯗꯨꯕꯨ ꯁꯔꯨꯛꯄꯨꯗꯤ ꯃꯩꯗ ꯃꯩ ꯃꯅꯥꯛꯇ ꯊꯝꯕꯗꯣ ꯆꯝꯄ꯭ꯔꯥꯒ ꯊꯨꯝ ꯇꯧꯕꯁꯨ ꯈꯪꯉꯤꯅ
ꯎꯝ ꯎꯝ
ꯑꯗꯨꯁꯨ ꯍꯥꯎꯗꯤ ꯍꯥꯎꯅꯤ ꯑꯗꯨꯕꯨ ꯁꯥꯏꯕꯗ ꯋꯥꯕ ꯍꯥꯏꯇꯥꯔꯦ
ꯎꯝ ꯍꯟꯗꯛ ꯑꯗꯨ ꯑꯗꯣ ꯍꯟꯗꯛꯇꯤ ꯑꯅꯝꯕ ꯁ꯭ꯋꯤꯠ ꯀꯣꯔꯅꯗꯤ ꯊꯟꯈ꯭ꯔꯦꯅꯀꯣ ꯑꯗꯨꯕꯨ ꯁꯤꯒꯤ
ꯃꯅꯤꯅ ꯃꯅꯤ
ꯅꯪꯒꯤ ꯐꯣꯟ ꯃꯈꯣꯟꯗꯣ ꯂꯣꯏꯅ ꯇꯥꯔꯦ ꯏꯕꯨꯡꯉꯣꯁꯤꯗ
ꯃꯥꯅꯦ ꯃꯥꯅꯦ
ꯃꯌꯨꯇ ꯊꯝꯃꯣ ꯖꯨꯖꯥꯞꯇꯣ ꯊꯥꯏꯅꯗꯤ ꯌꯥꯝ ꯑꯩꯁꯨ ꯌꯥꯝ ꯄꯥꯝꯃꯝꯃꯦꯕ ꯑꯁꯤ ꯁ꯭ꯋꯤꯠ ꯀꯣꯔꯟ ꯊꯣꯛꯇ꯭ꯔꯤ ꯃꯃꯥꯡꯗꯀꯣ
ꯎꯝ
ꯑꯗꯨꯒꯤ ꯃꯇꯝꯗꯗꯤ ꯌꯥꯝ ꯍꯥꯎꯋꯦ ꯊꯨꯝꯕꯁꯨ ꯂꯩꯑ ꯑꯗꯣ ꯍꯟꯗꯛꯇꯤ ꯑꯗꯨꯒꯗꯨꯀꯨꯝꯕꯁꯨ ꯑꯃꯐꯥꯎ ꯊꯣꯛꯂꯛꯇ꯭ꯔꯦ
ꯑꯣ
ꯑꯩꯗꯤ ꯄꯦꯜꯂꯕꯅꯦ ꯃꯣꯏꯒꯤ ꯒ꯭ꯔꯨꯞꯀꯤ ꯃꯌꯥꯝꯁꯤꯡꯁꯦꯀꯣ ꯅꯣꯇꯤꯐꯤꯀꯦꯁꯟ ꯂꯥꯛꯄꯗꯀꯣ
ꯍꯥꯥ
ꯁꯤ ꯃꯣꯏ ꯒ꯭ꯔꯨꯞꯀꯤ ꯅꯣꯇꯤꯐꯤꯀꯦꯁꯟ ꯈꯔ ꯌꯥꯝ ꯂꯥꯛꯑꯦ ꯑꯗꯨꯗ ꯌꯥꯝꯅ ꯄꯦꯜꯂꯦꯕ
ꯍꯝ ꯍꯨꯝ
ꯀꯩꯇꯧꯔ ꯂꯩꯕꯅꯣ
ꯍꯧꯖꯤꯛ ꯐꯝꯃꯒ ꯂꯩꯔꯤꯊꯣꯏꯒꯤ ꯂꯥꯛꯀꯦꯔꯥ ꯂꯥꯛꯑꯔꯣꯏꯔꯥ ꯑꯗꯨ ꯉꯥꯏꯔꯛꯗꯒꯤ
ꯀꯅꯥ
ꯅꯣꯏ ꯂꯥꯛꯀꯦꯔꯥ ꯂꯥꯛꯑꯣꯏꯔꯥ ꯑꯗꯨꯝ ꯃꯈꯥꯗ ꯉꯥꯏ ꯂꯩꯒꯦ ꯍꯥꯏꯕꯅꯤꯅ ꯃꯣꯏ ꯂꯥꯛꯑꯦ ꯍꯥꯏꯒꯤꯗꯤ ꯒꯦꯠ ꯍꯥꯡꯅꯕ ꯀꯨꯝꯃꯅꯤ
ꯑꯠꯆꯥ ꯑꯩꯉꯣꯟꯗ ꯍꯣꯔꯦꯟ ꯂꯧꯕ ꯂꯥꯛꯑꯣ
ꯍꯥꯥ
ꯍꯣꯔꯦꯟ ꯑꯩꯉꯣꯟꯗ ꯂꯧꯕ ꯂꯥꯛꯑꯣ
ꯏꯔꯕꯣ ꯅꯪ
ꯀꯅꯥ ꯏꯊꯟꯗ ꯊꯣꯛꯂꯒꯦꯔ ꯇꯜꯂꯦ
ꯃꯔꯨꯁꯨ ꯊꯔꯛꯀꯦꯔꯛꯀꯣ
ꯈꯪꯗꯦ ꯑꯗꯨꯕꯨꯗꯤ ꯂꯧꯕ ꯂꯥꯛꯑꯣꯀꯣ ꯑꯩꯉꯣꯟꯗꯀꯣ
ꯑꯗꯨ ꯉꯥꯗꯣ ꯇꯝꯕ ꯉꯝꯗꯦꯅꯦ
ꯐꯨꯣꯔ ꯑ ꯅꯪꯁꯨ ꯂꯥꯛꯄ ꯌꯥꯏꯅ ꯀꯤꯕ꯭ꯔꯣ ꯅꯪꯁꯨ ꯀꯤꯕ꯭ꯔꯣ ꯍꯥ
ꯎꯝ
ꯀꯤꯔꯝꯅꯤꯅ ꯁꯛꯇꯨ
ꯍꯥꯥ
ꯀꯤꯕ꯭ꯔ ꯍꯥꯏꯕ
ꯀꯤꯗꯦ ꯀꯤꯗꯦ ꯅꯪ ꯅꯪ ꯅꯪꯅꯦ ꯀꯤꯔꯤꯗꯣ
ꯐꯔꯦꯅꯦ ꯑꯩ ꯀꯤꯔꯦꯅꯦ ꯑꯗꯨꯗꯤ ꯅꯪ ꯅꯪ ꯂꯧꯕ ꯂꯥꯛꯑꯣ ꯅꯪꯁꯨ ꯂꯧꯕ ꯂꯥꯛꯄ ꯌꯥꯗꯕ ꯅꯠꯇ꯭ꯔꯥ
ꯄꯤꯈꯤꯅꯦꯗ ꯀꯅꯥ ꯍꯥꯏꯔ ꯂꯥꯛꯑꯣꯏ ꯍꯥꯏ ꯍꯥꯏꯕ꯭ꯔꯣ
ꯅꯣꯡꯈꯨꯝꯗꯦꯅ ꯑꯗꯨꯗꯒꯤ ꯍꯥꯏꯕ
ꯑꯁ ꯈꯣꯡꯗꯗꯤ ꯂꯧꯕ ꯂꯥꯛꯑꯣꯏ ꯍꯥꯏꯔꯕꯕ
ꯍꯏ
ꯐꯖꯩ ꯐꯖꯩ ꯈꯨꯨꯁꯤꯅꯤ
ꯑꯁ ꯁꯤꯗ ꯍꯪꯉꯣꯏꯁꯦ ꯀꯩꯅꯣ ꯆꯥꯔꯂꯦ ꯑꯥꯔꯠ ꯋꯥꯔꯟ ꯍꯪꯉꯣꯏꯅ ꯑꯥꯔꯠ ꯋꯥꯔꯝ
ꯑꯁ
ꯄꯨꯟꯁꯤꯗ ꯑꯍꯥꯟꯕꯟ
ꯍꯪꯒꯣꯏꯅꯁꯨ ꯂꯤꯟ ꯆꯥꯕ ꯃꯇꯝꯗ ꯂꯩꯕꯅꯤ ꯕꯤꯗꯤꯑꯣꯗꯨ ꯎꯏꯅ ꯅꯪꯁꯨ
ꯎꯗꯦ ꯑꯩ ꯌꯥꯝ ꯇꯨ ꯀꯁꯤꯌꯦ ꯐꯖꯅ ꯆꯤꯛꯍꯜꯂꯦꯑ ꯄꯤꯛ ꯄꯤꯛꯑꯒ ꯅꯪ ꯌꯥꯝ ꯃꯥꯂꯦ
ꯍꯥ
ꯅꯪ ꯌꯥꯝ ꯃꯥꯟꯗꯦ ꯍꯉꯣꯏ ꯁꯦ
ꯍꯣꯏ ꯐꯔꯦꯅꯦ ꯐꯔꯦꯅꯦ ꯅꯪꯗꯤ ꯀꯩ ꯃꯥꯡꯒꯦ ꯎꯆꯤ ꯃꯥꯟꯕꯅꯦ
ꯁꯤꯁꯦ
ꯑꯗ ꯍꯧꯖꯤꯛ ꯊꯣꯔꯛꯑꯒꯦ ꯍꯥꯏꯔꯣ ꯍꯧꯖꯤꯛ ꯍꯣꯔꯦꯟ ꯉꯔꯥꯡ ꯂꯩꯔꯒ ꯊꯣꯔꯛꯀꯦ ꯍꯥꯏꯔꯣ
ꯍꯣꯔꯦꯟ ꯈꯔ ꯊꯦꯡꯅ ꯊꯣꯛꯂꯛꯀꯦ ꯉꯟꯃꯜꯂꯦ
ꯍꯃꯟꯅ ꯁꯤ ꯂꯩꯔꯤꯁꯨ ꯕꯣꯔꯤꯡ ꯇꯥꯔꯛꯀꯅꯤ ꯌꯥꯏꯗ ꯅꯪ ꯊꯂꯛꯅꯤ ꯊꯣꯔꯛꯎꯗ
ꯈꯋꯥ ꯎꯝ
ꯑꯗꯨ ꯊꯨꯝꯃꯤꯟꯅꯗꯤ ꯀꯣꯞ ꯇꯧꯕꯗꯅ ꯑꯃꯗꯆꯧ
ꯎꯝ ꯑꯩꯗꯤ ꯕꯦꯇ꯭ꯔꯤꯗ ꯐꯣꯟꯗ ꯕꯦꯇ꯭ꯔꯤ ꯂꯩꯇꯕ ꯑꯗꯨꯒꯤ ꯆꯥꯔꯖ ꯇꯧꯔꯒ ꯂꯥꯛꯀꯦ ꯆꯥꯔꯖꯔꯁꯨ ꯏꯅꯥꯎ ꯂꯨꯄꯥꯅ ꯊꯨꯒꯥꯏꯕꯤꯈ꯭ꯔꯕꯩ
ꯍꯥꯏ
ꯇꯣꯜꯂꯕꯅꯦ ꯌꯥꯝꯅ ꯇꯣꯜꯂꯕꯅꯦ ꯑꯩꯈꯣꯏꯒꯤ ꯑꯁ ꯍꯣꯔꯦꯟ ꯑꯩꯈꯣꯏꯒꯤ ꯎꯆꯦꯛꯇꯨꯁꯨ ꯊꯣꯛꯂꯛꯑꯗꯤ ꯐꯅꯤꯗ
ꯊꯣꯛꯂꯛꯅꯤꯡꯉꯥꯏ ꯃꯥꯟꯗꯦ ꯍꯌꯦꯡ ꯆꯔꯆ ꯂꯩꯅ
ꯑꯝ ꯎꯝ
ꯑꯗꯨꯒꯤ ꯑꯗꯨ ꯑꯩꯈꯣꯏ ꯑꯩꯈꯣꯏꯒꯤ ꯁꯦꯇꯦꯂꯥꯏꯠꯇꯣ ꯑꯗꯨꯁꯨ ꯁꯥꯔꯁꯀꯤꯁꯤꯒꯤꯗꯤ ꯊꯝꯃꯦ ꯍꯥꯏꯅ ꯃꯥꯕꯨꯁꯨ
ꯏꯁ ꯑꯗꯨꯃꯥꯏ ꯈꯪꯗꯦꯅꯦ ꯌꯥꯝ ꯅꯔꯝꯃꯤꯅꯦ
ꯑꯗꯨꯃꯥꯏꯅ ꯍꯥꯏꯕ ꯑꯗꯨꯒꯤꯅ ꯃꯥꯗꯤ ꯈꯪꯗꯦ ꯑꯥꯗ ꯂꯩꯕꯁꯤꯡꯅ ꯊꯝꯃꯅꯤꯀꯣ ꯅꯪꯕꯨ ꯋꯥꯗ ꯊꯝꯕꯤꯈ꯭ꯔꯕ ꯑꯗꯨꯒꯤ ꯆꯥꯔꯁ ꯆꯠꯀꯦꯔꯥ ꯈꯪꯗꯦ ꯍꯥꯏꯔ ꯂꯩꯏ ꯋꯥꯍꯩꯁꯦ ꯑꯩꯅ ꯑꯁꯤꯁꯦ ꯑꯁꯤꯅꯤ ꯀ ꯑꯦꯅꯥꯎꯟꯁ ꯇꯧꯗꯕ ꯃꯥꯜꯂꯕ
ꯎꯝ
ꯑ ꯈꯪꯗꯦ ꯍꯥꯏꯔꯦ ꯑꯃꯁꯨ ꯊꯣꯔꯛꯀꯦ ꯊꯣꯔꯂꯛꯂꯦ ꯀꯟꯐꯥꯔꯝ ꯑꯣꯏꯗꯦ
ꯎꯝ
ꯃꯄꯨ ꯂꯩ
ꯑꯦ ꯅꯣꯛꯑꯣ ꯅꯣꯛꯑꯣ ꯅꯣꯏꯁꯨ ꯇꯥꯔꯅꯤ ꯌꯦꯡꯉꯣ ꯐꯣꯔꯖ ꯑꯣꯐ ꯄꯨꯍꯜꯂꯅꯤ
ꯅ ꯅꯣꯏ ꯅꯪꯁꯨꯅꯦ ꯅꯣꯏꯁꯨ ꯑꯩꯈꯣꯏ ꯁꯤꯗ ꯂꯥꯛꯄ ꯌꯥꯕꯅꯦ ꯑꯦ ꯄ ꯅꯪꯁꯨ ꯅꯪ ꯑꯩ ꯑꯣꯟꯁꯤꯟꯗꯔꯗꯤ ꯅꯪꯁꯨ ꯌꯥꯝ ꯆꯦꯟꯈ꯭ꯔꯕꯅꯦ ꯅ ꯊꯕꯛꯇ ꯇꯧꯕ ꯌꯥꯕ ꯊꯕꯛꯇ ꯅ ꯅꯪ ꯌꯥꯝ ꯆꯦꯟꯈ꯭ꯔꯕꯅꯦ ꯀꯣ ꯀꯇꯔ ꯃꯥꯇꯔ ꯌꯥꯝ ꯇꯧꯗꯅ ꯇꯨꯃꯤꯟꯅ ꯁꯤꯗ ꯀꯥꯞꯃꯤꯟꯅꯕ ꯌꯥꯕꯅꯤ ꯑꯩꯈꯣꯏ ꯄꯨꯝꯅꯃꯛ ꯑꯗꯨ ꯅꯪꯁꯨ ꯊꯕꯛ ꯇꯧꯕ ꯌꯥꯕꯅꯦ
ꯇꯥꯔꯦ ꯇꯧꯔꯤꯁꯦ
ꯅꯠꯇ꯭ꯔꯗꯤ
ꯍꯥꯏꯅꯦ ꯍꯥꯏꯅꯦ ꯈꯨꯁꯤꯅꯤ ꯈꯨꯁꯤ ꯍꯥꯏ ꯍꯥꯏ
ꯆꯨꯝꯕ ꯋꯥꯂ ꯉ ꯎ ꯂꯩꯗꯤ ꯑꯁ ꯇꯨꯝꯅꯤꯡꯈ꯭ꯔꯦ ꯈꯃ ꯑꯃꯛ ꯑꯔꯣꯏꯗ ꯉꯔꯥꯡꯁꯨ ꯇꯨꯝꯕꯗ ꯇꯨꯝꯕꯗ
ꯍꯦꯛ ꯕꯣꯜ ꯂꯣꯏꯔꯒ ꯆꯠꯄ꯭ꯔꯣ
ꯍꯣꯏ ꯑꯗꯨ ꯑꯩꯗꯤ ꯑꯗꯨ ꯃꯃꯥꯡꯗꯤ ꯇꯨꯝꯈ꯭ꯔꯦ ꯇꯨꯝꯕꯁꯤ ꯇꯨꯝꯕꯁꯤ ꯇꯨꯝꯂꯁꯤ